ꯑ
ꯇꯥꯔꯕꯣ
ꯇꯦ
ꯀꯩꯗꯧꯔꯤꯅꯣ ꯐꯝꯔꯒ ꯂꯩꯌꯦ ꯊꯅꯒ ꯂꯩꯌꯦ
ꯐꯥꯝꯕꯒꯤꯗ ꯅꯪꯒꯤ ꯊꯥꯕꯕ꯭ꯔꯣ
ꯆꯠꯇ
ꯍ ꯍꯣꯏ ꯍ ꯑꯣꯃꯂꯦ
ꯇꯣꯏꯅ ꯐꯝꯕꯁꯦ ꯐꯠꯇꯕꯅꯦꯀꯣ
ꯩꯅ
ꯈꯔ ꯈꯔ ꯇꯧꯕꯅ ꯐꯕꯅꯦ ꯌꯥꯝ ꯀꯩꯅꯣ ꯇꯧꯗꯅꯨ ꯌꯥꯝ ꯇꯣꯏꯅ ꯐꯝꯔꯨꯅꯨ ꯅꯁꯥꯗꯣ ꯌꯥꯔꯣꯏ ꯍꯥꯏꯕꯅꯦ ꯀꯩꯒꯤꯗꯧꯔꯤꯔꯤ ꯅꯣ ꯅꯪꯉ
ꯆꯥꯛ ꯆꯔꯦꯥꯎ
ꯇꯥꯛꯟꯁꯥꯡꯗꯤ ꯊꯣꯡꯗ꯭ꯔꯦꯗ ꯌꯥꯝ ꯋꯥꯠꯂꯦ ꯈꯣꯏꯗꯤꯛ
ꯑ ꯃꯣꯔꯅꯤꯡꯗꯤ ꯀꯌꯥ ꯆꯥꯒꯦ ꯃꯣꯔꯅꯤꯡ ꯃꯣꯔꯅꯤꯡꯗꯣ ꯑꯌꯨꯛꯇ ꯀꯣ ꯀ ꯏꯟꯁꯥꯡ ꯆꯥꯔꯛꯀꯦ
ꯆꯧꯒ꯭ꯔꯤ ꯆꯥꯏꯑ ꯑꯌꯨꯛꯇꯗꯤ ꯀꯥꯡꯁꯣꯏ ꯆꯥꯔꯛꯄ
ꯑ ꯔꯔꯅ ꯊꯣꯡꯉꯅꯣ
ꯑꯩꯈꯣꯏ ꯏꯆꯦꯅ ꯊꯣꯡꯕꯅꯦꯕ ꯍꯣꯏꯗꯤ ꯀꯩ ꯏꯟꯁꯥꯡ ꯆꯥꯔꯛꯀꯦ ꯑꯗꯨ ꯇꯥꯔꯗꯤ ꯑꯌꯨꯛꯇ
ꯅ꯭ꯌꯨꯇ꯭ꯔꯦꯂꯥꯒ ꯑꯂꯨ ꯆꯥꯏꯌꯦ ꯍꯥꯏꯣꯏꯗꯤ
ꯑꯣ ꯍꯥꯎ꯭ꯔꯣ
ꯍꯥꯎꯇꯦꯗ ꯊꯥꯎ ꯉꯧꯔꯒ ꯆꯥꯕꯅꯤꯅ
ꯑ ꯑꯗꯨꯒꯨꯝꯕ ꯌꯥꯝ ꯆꯥꯔ ꯑꯥ ꯄꯥꯝꯅꯕꯅ ꯐꯕꯅꯤꯀꯣ
ꯀꯩ ꯃꯔꯝꯒꯤ ꯍꯥꯏꯔꯣꯗꯅ
ꯃꯔ ꯔꯝꯗꯤ ꯑꯁ ꯊꯥꯎꯆꯥꯕꯗꯤ ꯃꯤ ꯑꯠꯇꯦꯗ ꯌꯥꯝ ꯆꯥꯕꯗꯨꯅ ꯊꯥꯎ ꯆꯥꯗꯕꯅ ꯐꯕꯅꯦ
ꯃꯔꯝꯗꯣ ꯍꯥꯏꯕꯤꯔꯣꯗꯅ
ꯃꯤ ꯑꯩꯈꯣꯏ ꯏꯁꯥꯗ ꯅꯨꯡꯉꯥꯏꯇꯦ ꯍꯥꯏꯕꯅꯤꯗ
ꯎ ꯑꯗꯨ ꯈꯛꯇꯔꯣ
ꯑꯗꯨ ꯈꯛꯇꯅꯦ ꯑꯗꯨ ꯃꯅꯨꯡꯗꯗ ꯌꯥꯝ ꯂꯩꯈ꯭ꯔꯕꯅꯦ
ꯑꯦ ꯃꯤꯅꯗꯤ ꯑꯗꯨꯝ ꯄꯥꯝꯅꯔ ꯆꯥꯔꯒ ꯍꯛꯆꯥꯡ ꯌꯥꯝ ꯐꯔꯒ ꯂꯩꯅꯦ
ꯃꯣꯏꯗꯤ ꯃꯁꯥꯗ ꯀꯩꯇ ꯇꯧꯗꯕꯩꯅꯦꯗ ꯑꯩꯈꯣꯏ ꯏꯁꯥꯗ ꯀꯩꯅꯣ ꯂꯩꯕ ꯁꯤꯡꯗꯤ ꯌꯥꯗꯦꯗ ꯑꯗꯨꯒꯨꯝꯕ ꯀꯩꯅꯣ ꯇꯧꯕ ꯌꯥꯗꯕꯅꯦ
ꯑꯣ
ꯅꯣꯏꯗꯗꯤ ꯅꯨꯡꯁꯥ ꯁꯥꯗ꯭ꯔꯣ
ꯍꯧꯖꯤꯛ ꯍꯧꯖꯤꯛꯇꯤ ꯁꯥꯗ꯭ꯔꯦꯗ ꯅꯨꯡꯁꯥꯕꯗꯣ ꯎꯗ꯭ꯔꯦꯗ ꯂꯩꯇ꯭ꯔꯦ ꯅꯣꯡꯃꯝꯃꯦ ꯑꯗꯨꯃꯥꯏꯅ ꯇꯧꯋꯦ
ꯎꯝ
ꯈꯔ ꯂꯩꯗꯤ ꯅꯣꯡꯁꯨ ꯆꯨꯗꯧ ꯃꯥꯜꯂꯤꯗ
ꯅꯣꯡ ꯇꯨꯗꯤ ꯐꯒꯗꯕꯅꯦ ꯁꯥ ꯃꯟꯕꯒꯤ ꯂꯩꯕ ꯅꯨꯡꯉꯥꯏꯇꯦꯕ ꯅꯣꯡ ꯆꯨꯔꯗꯤ ꯈꯔ ꯏꯪꯉꯤꯗꯅ
ꯍꯣꯏ ꯍꯣꯏ
ꯀꯥꯏꯩꯅꯣ ꯅꯣꯛꯀ ꯅꯨꯍꯦ
ꯍ ꯈꯪꯗꯦ ꯑꯗꯨꯝꯗꯣ ꯅꯪ ꯄ ꯅꯪ ꯅꯪ ꯅꯪꯒ ꯋꯥꯔꯤ ꯁꯥꯟꯅꯕꯁꯦ ꯑꯗꯨꯝ ꯅꯍꯟꯕ ꯍꯥꯏꯕ ꯇꯥꯔꯦꯅꯦ
ꯑꯣ ꯅꯨꯡꯉꯥꯏꯇꯕ ꯃꯥꯜꯂꯦ ꯑꯗꯨ ꯇꯔꯗꯤ ꯑꯩꯗꯒꯤꯖꯕꯀꯔꯃꯥꯟꯗꯣꯏ ꯅꯪꯅꯤꯡꯉꯦ ꯍꯥꯏꯖ ꯑꯩ ꯖꯕꯀꯔ ꯃꯥꯟꯕ꯭ꯔꯥ ꯍꯥꯏꯕ
ꯀꯅꯥꯅ ꯃꯥꯟꯒꯦ ꯍꯥꯏꯒꯦ ꯑꯩꯉꯣꯟꯗꯤ ꯃꯥꯟꯗꯦ
ꯅꯪ ꯅꯣꯛꯃꯟꯕꯒꯤ ꯍꯥꯏꯔꯤꯅꯦ ꯀꯩꯅꯣ ꯅꯪꯅ ꯑꯩꯒꯤ ꯀꯩꯅꯣ ꯇꯧꯔꯒ ꯌꯥꯝ ꯅꯣꯛꯂꯒ ꯂꯩꯁꯤꯗꯤ ꯑꯗꯨꯒꯤ ꯍꯥꯏꯕꯅꯦ
ꯑꯣ ꯑꯩꯗꯤ ꯑꯗꯨꯝ ꯃꯍ ꯃꯎꯁꯒ ꯑꯗꯨ ꯅꯣꯛꯄꯅꯤꯗ
ꯅꯨꯄꯥꯅ ꯑꯗꯨꯃꯥꯏꯅ ꯅꯣꯛꯄꯁꯦ ꯐꯠꯇꯦ ꯍꯥꯏꯅꯦ ꯃꯤꯅ ꯍꯥꯏꯅꯕ ꯅꯤꯀꯣ ꯑꯏꯁꯨꯈꯦ
ꯀꯩ ꯔꯝ ꯀꯗꯠꯇ
ꯑꯗꯨ ꯃꯔꯝꯗꯤ ꯑꯩꯁꯨ ꯈꯪꯗꯦ ꯑꯍꯟꯁꯤꯡꯅ ꯍꯥꯏꯔꯛꯄ ꯋꯥꯅꯦ ꯃꯔꯝꯗꯤ ꯐꯖꯅ ꯈꯪꯗꯦꯕ ꯑꯩꯁꯨ ꯑꯗꯨꯒꯤꯅꯦꯗ ꯑꯗꯨꯅ ꯌꯥꯝ ꯅꯄ ꯏꯀꯥꯏꯒꯥꯟ ꯏꯀꯥꯏꯒꯥꯟꯕ ꯃꯥꯜꯂꯦꯅꯦ ꯅꯪ ꯁꯦ
ꯃꯥꯗꯦ ꯃꯥꯥꯟꯗꯦ ꯑꯗꯨ ꯑꯗꯨꯒꯠꯇꯥꯎꯗ ꯑꯇꯩꯇ ꯊꯗꯣꯛꯎ ꯇ ꯅꯣꯏꯅ ꯈꯟꯕ ꯋꯥꯅꯤ ꯑꯩꯗꯤ ꯇꯧꯗꯦ
ꯁꯁ ꯊꯥꯖꯗꯦꯍꯦ ꯅꯪꯗꯤ ꯋꯥ ꯉꯥꯡ ꯁꯥꯉꯥꯡꯒ ꯑꯗꯨ ꯇꯧꯔꯗꯤ ꯐꯔꯦꯅꯦ ꯑꯗꯨ ꯇꯧꯔ ꯋꯥꯉꯥꯡ ꯁꯉꯥ ꯌꯥꯝ ꯏꯀꯥꯏꯒꯕ ꯅꯨꯄꯤꯅ ꯉꯥꯡꯕ ꯏꯟꯒꯗꯧꯕ ꯁꯨ ꯃꯥꯟꯕ
ꯃꯄꯥꯟꯗꯗꯤ ꯃꯥꯟꯕ ꯋꯥꯅꯤ ꯃꯅꯨꯡꯗꯗꯤꯃꯥꯟꯅꯗꯕꯅꯤ
ꯃꯅꯨꯡꯗ ꯃꯥꯟꯗꯦ ꯀꯥꯏꯅ ꯋꯥꯔꯤꯗꯤꯀꯣ ꯋꯥ ꯈꯇ ꯑ ꯈ ꯇꯅꯗ ꯊꯥꯖ ꯧꯋꯥꯗꯦꯗ
ꯍꯧꯖꯤꯛꯀꯥꯟꯗꯤ ꯕꯣꯜ ꯌꯦꯡꯗ꯭ꯔꯕꯣ ꯐꯨꯠꯕꯣꯜ ꯂꯩꯕꯗꯣ
ꯌꯦꯟꯗ꯭ꯔꯗ ꯑꯩꯗꯤ ꯌꯦꯡꯕ ꯑꯁ ꯉꯝꯗꯦ ꯇꯨꯝꯅꯤꯡꯕꯒꯤ ꯌꯦꯡꯁꯨ ꯌꯦꯡꯗꯔ ꯑꯗꯨꯒꯤ ꯊꯦꯡꯉ ꯄꯤꯕꯒꯤꯅꯦ ꯈꯔ ꯉꯥꯟꯅ ꯄꯤꯗ ꯌꯦ ꯆꯝꯕ ꯌꯥꯕ ꯃꯣꯏꯁꯦ ꯊꯦꯡꯅ ꯄꯤꯔꯒꯦ ꯑꯩꯗꯤ ꯌꯦꯡꯕ ꯉꯝꯗꯦꯕ ꯇꯨꯝꯅꯤꯡꯕꯒꯤ ꯑꯗꯨꯒꯤ ꯌꯦꯡꯕ ꯉꯝꯗ꯭ꯔꯦ
ꯍꯣꯏ ꯍꯧꯖꯤꯛ ꯐꯖꯕ ꯍꯧꯈ꯭ꯔꯕꯅꯤ ꯃꯣꯏꯗ ꯏꯉꯗ
ꯀꯩ ꯀꯩ ꯀꯅꯥꯕꯨ ꯁꯄꯣꯔꯠ ꯇꯧꯒꯦ ꯅꯪꯗꯤ
ꯈꯪꯗꯦꯗ ꯑꯗꯨꯝ ꯃꯤꯅ ꯈꯪꯗꯦ
ꯁꯞꯄꯣꯔꯠ ꯇꯧꯕꯗꯤ ꯑꯃꯗꯤ ꯂꯩꯔꯝꯒꯅꯤꯅ ꯍꯣꯏ ꯑꯗꯨꯃꯗꯤ ꯄꯝꯕꯤꯔ ꯍꯦ ꯑꯃꯒꯨꯝꯕꯗꯤ ꯍꯥꯏꯒꯗꯧꯕ ꯑꯩꯈꯣꯏꯅ ꯁꯄꯣꯠ ꯇꯧꯕ ꯂꯩꯒꯦꯗꯧꯕꯅꯤꯗ
ꯑꯥ
ꯁꯞꯄꯣꯔꯠꯁꯦ ꯅꯪꯅ ꯆꯥꯒꯗꯧꯕ ꯃꯥꯟꯕ꯭ꯔꯣ ꯅꯪ ꯁꯄꯣꯔꯠ ꯇꯧꯕꯁꯦ
ꯍꯣꯏ ꯑꯩꯅ ꯁꯄꯣꯔꯠ ꯇꯧꯔꯔꯤꯁꯤꯗꯤ ꯑꯩ ꯊꯥꯖ ꯊꯥꯖꯕ ꯂꯩꯕꯒꯤ ꯀ ꯐꯒꯅꯤ ꯍꯥꯏꯅ ꯁꯞꯄꯣꯔꯠ ꯇꯧꯔꯤꯕꯅꯤꯅꯦ
ꯐꯔꯦꯅꯦ ꯑꯗꯨ
ꯀꯥꯔꯔꯣꯏ ꯀꯥꯔꯔꯣꯏꯗ꯭ꯔꯗꯤ ꯀꯃꯥꯏꯅ ꯁꯞꯄꯣꯔꯠ ꯇꯧꯗꯣꯏꯕ
ꯀꯥꯕ꯭ꯔꯥ ꯀꯥꯗꯕ꯭ꯔꯥ ꯌꯦꯡꯕ ꯇꯥꯕꯅꯦꯀꯣ ꯑꯗꯨ ꯇꯔꯗꯤ
ꯍ ꯍꯣꯏ ꯑꯦꯅꯤ ꯀꯩꯅ ꯄꯩꯁꯥ ꯊꯥꯅꯁꯦꯁꯨ ꯊꯥꯅꯁꯦꯅꯦ ꯀꯩꯅꯅꯦ
ꯍꯣꯏ ꯊꯥꯅꯁꯦ ꯀꯌꯥ ꯀꯌꯥ ꯊꯥꯅꯁꯦ ꯍꯥꯏꯅꯣ
ꯈꯪꯗꯦꯗ ꯑꯗꯨꯒꯤ ꯃꯇꯝ ꯂꯥꯛꯂꯒ ꯑꯩ ꯌꯥꯝꯗꯕꯗ ꯈꯔ ꯌꯥꯝꯁꯤꯅꯦ ꯀꯩꯅꯣ ꯌꯥꯝꯕꯅ ꯏꯟꯇꯔꯦꯁ ꯑꯣꯏꯕꯅꯦ ꯌꯥꯝ ꯅꯨꯡꯉꯥꯏꯕꯅꯦ
ꯄꯩꯁꯥ ꯄꯥꯏꯗꯕ ꯑꯗꯨꯒꯤꯅꯦ ꯄꯩꯁꯥ ꯄꯥꯏꯔꯗꯤ ꯇꯧꯕ ꯌꯥꯕ ꯄꯩꯁꯥ ꯌꯥꯝ ꯄꯥꯏꯗꯦꯕ ꯑꯗꯨꯒꯤ
ꯅꯣꯡ ꯐꯥꯗꯣꯛꯅꯤꯅꯪ
ꯅꯪ ꯐꯥꯏꯅꯦꯜꯗꯤ ꯀꯗꯥꯏꯗ ꯌꯦꯡꯕ ꯆꯠꯇꯣꯏꯕ
ꯈꯪꯗꯦ ꯑꯗꯨꯝ ꯀꯩꯅꯣ ꯇꯤꯚꯤ ꯂꯩꯕ ꯃꯐꯝꯒꯨꯝꯕꯗ꯭ꯔꯥ ꯈꯪꯗꯦ ꯑꯗꯨꯒꯨꯝꯕ ꯑꯩꯈꯣꯏ ꯄꯨꯜꯂꯒ ꯌꯦꯡꯕ ꯆꯠꯇꯣꯏꯅꯤꯅꯦ
ꯎꯝ ꯄꯨꯟꯕꯅꯗꯤ ꯅꯨꯡꯉꯥꯏꯕꯅꯦ ꯃꯤ ꯌꯥꯝꯗꯗꯤ ꯌꯦꯡꯕ ꯅꯨꯡꯉꯥꯏꯇꯦꯕ
ꯑꯁ ꯋꯥꯔꯤꯁꯦ ꯀꯥꯡꯁꯦ ꯌꯥꯝꯕ ꯃꯥꯜꯂꯦꯗ
ꯀꯥꯡ ꯂꯩꯕ꯭ꯔꯣ
ꯀꯥꯡ ꯆꯤꯛ ꯏꯅꯦ
ꯑ
ꯀꯩꯒꯅ ꯈ꯭ꯔꯪꯗꯦ
ꯈꯪꯗ꯭ꯔꯦꯗ ꯀꯥꯡ ꯃꯌꯥꯝꯁꯤꯅ ꯆꯤꯛꯃꯟ ꯆꯤꯛꯅꯤꯡꯕꯁꯤꯅ ꯄꯩꯁꯥꯁꯦ ꯁꯨꯃꯥꯏꯅ ꯆꯤꯡ ꯑꯩꯈꯣꯏꯗ ꯃꯣꯠꯇꯦꯗ ꯑꯗꯨꯝ ꯅꯥꯍꯜꯂꯦꯗ ꯍꯣꯏ ꯈꯔꯕꯨ ꯃꯐꯝ ꯈꯔꯕꯨꯗꯤ ꯑꯗꯨꯝ ꯃꯨꯜꯂꯦꯕ ꯑꯗꯨ ꯑꯣꯏꯔꯁꯨ ꯀꯥꯡꯊ ꯌꯥꯝꯃꯜꯂꯦꯀꯣ ꯈꯪꯗꯦ ꯇꯧꯐꯝ ꯈꯪꯗꯦꯀꯣ
ꯑꯉꯥꯡꯒꯤ ꯃꯇꯝ ꯑꯣꯏꯕꯒꯤꯅꯦ ꯑꯗꯨꯒꯨꯝꯕꯗꯤ
ꯀꯥꯡꯅ ꯄꯨꯗꯧꯔꯦ ꯑꯩ ꯍꯥꯏꯥꯏꯒ ꯇꯧꯔꯦ ꯌꯦꯕꯥꯟ ꯀꯕ
ꯑꯥ ꯇꯧꯔꯅꯤ ꯀꯥꯡꯒꯤꯦ ꯍꯤꯗꯥꯛ ꯊꯥꯒꯗꯧꯕꯅꯦ
ꯁꯤꯇꯥ ꯈꯥꯔꯁꯨꯨꯀ ꯁꯤꯗꯦꯕ ꯈꯔ ꯀꯟꯕ ꯊꯥꯗ꯭ꯔꯗꯤ ꯁꯤꯔꯣꯏ ꯁꯤꯗꯤ ꯀꯩꯅꯣ ꯈꯪꯗꯦ ꯁꯤꯗꯩ ꯑꯗꯨꯝ ꯇꯧꯔꯒ ꯂꯩꯌꯦ ꯁꯤꯛ꯭ꯔꯒꯀꯣ
ꯎꯝ
ꯑꯗꯨꯝ ꯐꯝꯗꯕꯤꯗ ꯂꯦꯞ꯭ꯔꯁꯨ ꯆꯤꯛꯑꯦ ꯐꯝꯃꯁꯨ ꯆꯤꯛꯑꯦ ꯀꯩꯗꯧꯗꯣꯏꯅꯣ ꯈꯪꯗ꯭ꯔꯦ ꯇꯧꯐꯝ ꯈꯪꯗ꯭ꯔꯦꯕ ꯍꯣꯏ ꯌꯥꯝꯃꯦ ꯍꯥꯏꯕ ꯇꯥꯔꯦꯅꯦ
ꯎꯝ
ꯑꯁ
ꯌꯦ
ꯉꯁꯤꯗꯤ ꯀꯅꯥ ꯁꯥ ꯍꯥ ꯊ ꯈꯪꯗꯣꯏꯕ ꯋꯥꯗꯦꯗ ꯐꯝꯃꯒꯤ ꯑꯗꯨꯝ ꯑꯣ
ꯋꯥ ꯋꯥꯕꯃꯗ ꯅꯪꯒꯗꯨ ꯑꯗꯨꯗꯤ ꯑꯁ ꯈꯪꯗꯦꯗ
ꯀꯩꯒꯤꯦ ꯈꯪꯗ꯭ꯦꯔꯤꯕ
ꯍ
ꯅꯪꯅ ꯊꯣꯡꯒꯗꯕꯅꯦ ꯅꯪꯅ ꯈꯪꯐꯝꯗꯨ ꯑꯗꯨꯝ ꯊꯣꯡꯉ ꯑꯁ ꯑ ꯈꯪꯗ꯭ꯔꯕꯣ ꯑꯃꯨꯛ ꯈꯟꯗꯣꯏꯔꯣ ꯑꯗꯨꯁꯨ
ꯍꯣꯏ ꯈꯪꯗ꯭ꯔꯗꯤ ꯁꯥꯟꯅꯕꯤꯗ ꯄꯪꯊꯣꯡ ꯊꯣꯡꯕ ꯌꯥꯗꯦꯍꯦ
ꯑ
ꯑꯗꯨꯒꯤꯅꯤꯗ
ꯍꯧꯔꯣꯝꯗꯝ ꯃꯥꯜꯂꯤꯗ ꯑꯗꯨꯗꯤ ꯐꯖꯅ ꯈꯜꯂꯒ ꯊꯣꯡꯅꯤꯅꯀꯣ
ꯈꯪꯗꯦ ꯍꯥꯎꯒꯦꯔ ꯍꯥꯎꯔꯣꯏꯔ ꯒ꯭ꯌꯥꯟ ꯇꯥꯗꯦ ꯑꯩꯈꯣꯏꯗꯤ ꯆꯥꯛ ꯏꯟꯁꯥꯡꯁꯨ ꯊꯣꯡꯕ ꯍꯩꯇꯕꯅꯤꯅ
ꯑ
ꯇꯥ
ꯚꯗꯤꯑꯣꯗꯨꯔ ꯌꯦꯡꯉꯒ ꯇꯧꯋꯗꯅ ꯑꯗꯨꯗꯤ ꯌꯥꯝ ꯍꯥꯎꯔꯅꯤ ꯅꯪ ꯁꯦꯞꯀꯨꯝꯕ ꯀꯩ ꯀꯩꯅꯣ ꯑꯗꯨꯝ ꯀꯩꯅꯣ ꯍꯧꯖꯤꯛꯀꯥꯟꯗꯤ ꯚꯗꯤꯑꯣ ꯌꯨꯇꯨꯕꯇꯔ ꯀꯩꯀꯩꯗꯔ ꯑꯗꯨꯝ ꯌꯦꯡꯕ ꯌꯥꯔꯦꯗꯅ ꯂꯣꯏꯅꯃꯛ ꯊꯣꯛꯄꯅꯤꯗ ꯑꯗꯨꯒꯨꯝꯕꯗꯣ ꯊꯣꯛ ꯇꯧꯔꯒ ꯌꯥꯕꯅꯤꯗ
ꯑꯗꯨ ꯑꯣꯏꯔꯁꯨ ꯑꯗꯨꯗꯣ ꯑꯩꯈꯣꯏ ꯌꯨꯝꯗ ꯂꯩꯇ꯭ꯔꯗꯤ ꯑꯃꯨꯛ ꯇꯜꯂꯦꯕ ꯂꯩꯕ ꯆꯠꯄꯗꯣ ꯑꯣ ꯑꯗꯨꯒꯤ ꯑꯩꯈꯣꯏꯗ ꯁꯨꯅ ꯂꯩꯔꯤꯗꯤ ꯐꯕ ꯑꯁ ꯆꯥ ꯃꯟ ꯃꯟꯗꯅ ꯌꯥꯗ꯭ꯔꯦꯗ ꯑꯩꯈꯣꯏꯗꯤ ꯌꯥꯗꯦ ꯆꯃꯟꯕꯅ
ꯑꯥ ꯅꯨꯡꯇꯤꯒꯤ ꯆꯠꯄ꯭ꯔꯣ
ꯃꯒ ꯌꯦ ꯆꯗꯩꯗ
ꯑꯣ ꯄꯔꯝꯒꯅꯤꯕꯨ
ꯑꯗꯨꯒꯤꯅꯦ ꯋꯥꯔꯦ ꯍꯥꯏꯁꯤꯗ ꯗ ꯅꯇꯤꯁ ꯆꯄꯅꯤꯅ ꯑꯗꯨ ꯑꯣꯏꯔꯁꯨ ꯑꯁ ꯋꯥꯏꯑꯦꯗ ꯍꯛꯆꯥꯡ ꯐꯅꯉꯥꯏ ꯇꯧꯔꯀꯥꯟꯗ ꯑꯩ ꯌꯥꯝ ꯋꯥꯏꯑꯦ
ꯍꯣꯏ ꯋꯥꯔꯀꯥꯟꯗꯅꯦ ꯑꯩꯈꯣꯏ ꯅꯨꯡꯉꯥꯏꯗꯣꯏꯁꯦ ꯇꯨꯡꯗ ꯋꯥꯔ ꯋꯥꯗ꯭ꯔꯗꯤ ꯅꯨꯡꯉꯥꯏꯔꯣꯏꯗ ꯍꯥꯥ ꯃꯇꯝ ꯑꯃꯗ ꯑꯕꯁꯤꯡꯗꯣ ꯑꯗꯨꯝ ꯅꯨꯡꯉꯥꯏꯔꯛꯈꯤꯅꯤ ꯃꯇꯝ ꯂꯥꯛꯈꯤꯅꯦꯕ
ꯊꯥꯖꯗ꯭ꯔꯦꯕ ꯁꯤꯗꯤ
ꯁꯦꯡ ꯊꯖ
ꯅꯪ ꯅ ꯍꯥꯏꯕꯅꯤꯅ ꯑꯗꯨꯝ ꯇꯥꯕ ꯇꯥꯕꯅꯤꯅꯦ ꯊꯥꯖꯀꯦ ꯉꯁꯤꯗꯤ ꯊꯥꯖꯕ ꯍꯧꯒꯦ
ꯍꯣꯏ ꯍꯣꯏ ꯍꯣꯏꯣꯏ ꯑꯩꯅ ꯍꯥꯏꯕꯁꯦꯁꯦꯡꯕꯅꯦ
ꯑꯣ ꯑꯗꯨ ꯇꯥꯔꯗꯤ ꯑꯁꯦꯡꯕꯗꯣ ꯊꯥꯖꯩꯌꯦꯕ ꯅꯪꯅ ꯑꯗꯨ ꯑꯁꯦꯡꯕꯅꯦ ꯍꯥꯏꯕꯒꯤ ꯑꯦꯦ
ꯑꯣ ꯀꯥꯡꯁꯤꯗꯤ ꯑꯃꯨꯛ ꯄꯥꯏꯁꯤꯜꯂꯦ ꯀꯥꯡꯗꯣ ꯄꯥꯏꯁꯤꯜꯂꯦ
ꯆꯦꯜꯂꯣꯀꯥꯟꯗ ꯅꯪ